ꯑꯩ ꯂꯣꯏꯅꯦ ꯑꯩꯅ ꯇꯧꯔꯗꯤ ꯑꯃꯠꯇ ꯌꯥꯗꯦꯅꯦ
ꯀꯔꯤꯒꯤꯅꯣ ꯁꯤ ꯅꯝꯕꯔꯁꯦ ꯑꯗꯨꯝ ꯇꯧꯔꯤꯁꯤꯕꯣ ꯕꯔꯥ ꯑꯗꯨꯝ ꯀꯥꯏꯁꯤꯕꯣ
ꯈꯪꯗꯦꯕ
ꯑꯃ ꯃꯥꯥꯡꯉ꯭ꯔꯕ
ꯃꯥꯡ
ꯔꯥꯏ ꯑꯩꯁꯨ ꯑꯍꯥꯟꯕ ꯇꯧꯔꯝꯃꯦꯀꯣ ꯑꯗꯨꯁꯨ ꯆ
ꯎꯝ
ꯑꯅꯤꯌꯛ ꯁꯨꯕꯗ ꯌꯥꯔꯤꯅꯦꯕ
ꯍꯣꯡꯖ ꯑꯃ ꯃꯥꯡꯈ꯭ꯔꯦ ꯑꯗꯨꯗꯤ
ꯃꯥꯡꯗꯦ ꯑꯟꯁꯄꯦꯛꯇꯤ ꯑꯗꯨꯗꯤ ꯃꯥꯡꯗꯦ
ꯑꯣ
ꯑꯩ ꯑꯩꯉꯣꯟꯗ ꯇꯧꯔꯛꯀꯦ ꯍꯥꯏꯔꯝꯗꯥꯏ ꯍꯧꯖꯤꯛꯇ
ꯐꯔꯝꯅ
ꯌꯥꯗ꯭ꯔꯕꯗꯣ ꯐꯔꯦꯅꯦ ꯀꯩꯗꯧꯔꯤꯅ
ꯍꯥꯏꯅꯦꯕ ꯃꯣꯏꯁꯤꯗꯤ ꯁꯨꯝ ꯁꯥꯗꯅ ꯁꯨꯝ ꯂꯩꯔꯝ ꯈꯪꯃꯤꯅꯦ ꯑꯩꯁꯦ ꯕꯔꯞ ꯁꯥꯕꯅꯦꯕꯀꯣ
ꯀꯩꯕꯔꯝꯅ
ꯔꯥꯁꯅꯥ ꯔꯥꯁꯅꯥ
ꯔꯁꯅꯥ ꯍꯥꯏꯗꯤ ꯀꯃꯥꯏ ꯇꯧꯒꯦ
ꯌꯦꯂꯣ ꯑꯣꯏꯕꯤꯗꯣ ꯔꯁꯅꯥꯒꯤꯗꯣ ꯈꯪꯗ꯭ꯔꯣ
ꯃ ꯑꯁꯥꯡ ꯑꯁꯥꯡ ꯉ ꯀ ꯄꯥꯏꯔꯝꯃꯗꯨꯔꯣ
ꯅꯠꯇꯦꯍꯦ ꯕꯔꯞ ꯌꯨꯝꯗ ꯁꯥꯕ ꯕꯔꯞꯇ ꯌꯦꯂꯣꯏꯕꯗꯣ ꯔꯁꯅꯥꯒꯤ ꯕꯔꯞꯇꯣ ꯐꯪꯗ꯭ꯔꯣ ꯔꯖꯅꯥ ꯊꯤꯠ ꯂꯧꯁꯥ ꯊꯏ ꯇꯨꯁꯕꯗ ꯑꯗꯒꯤ ꯀꯩꯅꯣ ꯃꯪꯒꯦꯒꯤ ꯑꯃꯅꯤꯁꯨ ꯑꯩꯅ ꯌꯦꯞꯁꯟꯈꯤꯕꯅꯦ ꯃꯪꯒꯦꯗꯤ ꯀꯨꯏꯅ ꯐꯝꯃꯨ ꯌꯥꯗꯦꯕꯀꯣ ꯔꯁꯅꯥꯒꯤꯗꯤ ꯁꯅꯥꯁꯤ ꯆ ꯐꯝꯃꯦꯕ ꯑꯗꯒꯤꯅꯦ ꯊꯥꯏꯅꯒꯤ ꯃꯃꯤ ꯀꯣꯟ ꯑꯃ ꯂꯩꯕꯗꯣ ꯈꯪꯕ
ꯍꯥꯎꯕꯅꯤꯅꯦ ꯑꯗꯨꯗ ꯀꯨꯏꯔꯦꯅꯦ
ꯑꯗꯨꯗꯣ ꯄꯔꯞ ꯁꯥ ꯌꯥꯕꯅꯦ ꯍꯥꯎꯕꯅꯦ ꯍꯥꯏꯕꯗꯨꯗꯣ
ꯃꯔꯈꯖꯕ
ꯑꯗꯨ ꯐꯖꯅ ꯂꯣꯟꯊꯣꯛꯑꯦꯗꯅ ꯁꯤꯡꯗ ꯂꯣꯟꯊꯣꯛꯈ꯭ꯔꯒ ꯑꯗꯨꯗꯣ ꯕꯔꯕ ꯑꯣꯏꯅ ꯐꯝꯍꯟꯕ ꯃꯥꯒꯤ ꯃꯥ ꯄꯦꯄꯦꯠ ꯂꯥꯎꯕ ꯑꯃꯒ ꯌꯥꯎꯋꯤꯗꯅ
ꯑꯥ
ꯑꯗꯨꯒꯗ ꯑꯗꯨꯝ ꯐꯔꯣꯗꯥ ꯇꯧꯅ ꯄꯦꯕꯦꯠ ꯂꯧꯍꯧꯔꯒꯅꯦ ꯍꯥꯎꯔꯅꯤ
ꯃꯥ ꯃꯅꯨꯡꯗ ꯑꯃ ꯐꯔꯥ ꯐꯔꯥ ꯂꯥꯎ ꯑꯃ ꯌꯥꯎꯅꯣ ꯍꯪꯕ꯭ꯔꯥ
ꯍꯣꯏ ꯍꯣꯏ ꯀꯦꯝ ꯀꯦꯝ ꯂꯥꯎꯕ ꯑꯃ ꯌꯥꯎꯗꯣ
ꯍꯥꯎꯅꯦ ꯑꯗꯨꯗ
ꯑꯗꯨꯗꯣ ꯕꯔꯞꯇ ꯌꯥꯎꯕꯀꯣ ꯕꯔꯞ ꯁꯥꯕꯗ ꯑꯗꯨꯝ ꯁꯟꯈꯤꯕ ꯑꯗꯨꯗꯣ ꯂꯦꯄꯦꯜꯠ ꯂꯥꯎꯑꯣ ꯈꯪꯗꯦ ꯍꯥꯎꯕꯅꯦ
ꯐꯪꯗ꯭ꯔꯕꯕꯣ ꯑꯗꯨꯗꯣ
ꯑꯩ ꯑꯗꯨ ꯎꯗ꯭ꯔꯦ ꯍꯧꯖꯤꯛꯀꯥꯟ ꯐꯪꯗ꯭ꯔꯥ ꯖꯥꯠꯂꯥ
ꯎꯗꯣꯏꯅꯦꯅ ꯃ ꯊꯪꯉꯦꯁꯨ
ꯍꯥꯎ
ꯑꯥꯎꯅꯦ ꯉꯉ ꯀꯥꯗ ꯂꯨꯄꯥ ꯃꯉꯥ ꯃꯉꯥ ꯄꯤ ꯇꯥꯏ
ꯎ
ꯑꯗꯩ ꯀꯂꯥꯖꯤꯒꯗꯣ
ꯑꯧ ꯀꯂꯥꯥꯁꯦ ꯂꯨꯄꯥ ꯑꯅꯤꯔ ꯀꯩꯅꯣ ꯄꯤꯕꯗꯣ
ꯑꯝ
ꯍꯕꯅꯦꯗ ꯌꯥꯝꯅ ꯈꯪꯗꯦ ꯃꯅꯝꯝꯕꯨꯗꯤ ꯅꯝꯕꯅꯤ
ꯑꯗꯒꯤ ꯍꯧꯖꯤꯛꯄꯨꯗꯤ ꯐꯪꯈꯤꯗ꯭ꯔꯦ ꯊꯥꯏꯅ ꯂꯨꯄꯥ ꯑꯍꯨꯝꯃꯨꯛ ꯄꯤꯔ ꯐꯨꯔꯇꯤ ꯌꯧꯍꯣꯡꯕ꯭ꯔꯥ ꯇꯥꯏꯒꯟ ꯁꯦꯞꯀꯤꯗꯣ
ꯑꯣ ꯑꯣ ꯑ ꯊꯤꯟꯖꯤꯟꯕꯝꯒ ꯌꯥꯕꯗꯣ
ꯎꯝ ꯎꯝ ꯎꯝ ꯂꯣ ꯍꯥꯎꯅꯦ ꯑꯗꯨꯝ ꯃꯨꯔꯇꯤꯗꯨꯗꯤ ꯍꯧꯖꯤꯛ ꯐꯪꯉꯤ ꯃꯨꯔꯇꯤꯁꯤ ꯐꯥꯎꯇꯦꯕ
ꯎꯝ ꯍꯧꯖꯤꯛꯁ ꯅꯥꯏꯔ ꯈꯗꯗꯤ ꯅꯪ ꯅꯪ ꯂꯥꯛꯑꯣꯕꯗꯪ ꯇꯧꯔꯦꯀꯣ
ꯑꯣ
ꯍꯥꯟꯅꯗꯝ ꯈꯔ ꯃꯍꯤ ꯂꯥꯡꯒꯅꯤ
ꯈꯪꯗꯦꯗ ꯃꯣꯏ ꯇꯧꯕꯤꯔꯤꯁꯦ ꯍꯥꯎꯕ ꯄꯣꯅ ꯄꯨꯊꯣꯔꯛꯇ꯭ꯔꯦ
ꯊꯥꯏꯅ ꯑꯩꯅ ꯑꯃꯨꯜꯀꯨꯜꯁꯦ ꯑꯩꯅ ꯊꯛꯅꯤꯡꯕꯁꯦꯀꯣ ꯍꯥꯎ ꯏꯕ ꯕꯨꯀꯨꯖꯅ
ꯐꯥꯎꯟ
ꯃꯅꯝꯗꯣ ꯌꯥꯝ ꯅꯨꯡꯁꯤ ꯍꯥꯏꯕ
ꯑ ꯃꯨꯕꯨ ꯄ꯭ꯔꯦꯔ
ꯅꯥꯈ꯭ꯔꯦ ꯀꯃꯥꯏꯅ
ꯀ ꯅꯥꯕ ꯀꯩꯅꯣ ꯂꯣꯛ ꯊꯣꯡꯕ ꯑꯗꯩ ꯑꯣꯕꯀꯣ
ꯑꯝ
ꯍꯥꯎꯕꯅꯦ ꯇꯧꯗꯦꯗ
ꯑꯁ ꯑꯩꯅꯀꯣ ꯑꯩꯈꯣꯏ ꯑꯩꯈꯣꯏ ꯃꯥ ꯑꯗꯨꯅ ꯃꯃꯥ ꯑꯩ ꯑꯃꯨ ꯀꯨꯜ ꯑꯝꯇ ꯊꯛꯆꯒꯦꯒ ꯍꯥꯏꯀꯣ
ꯑꯥ
ꯑꯗꯨꯗ ꯑꯩꯈꯣꯏ ꯃꯥꯅ ꯍꯣꯏ ꯍꯣꯏ ꯍꯥꯏꯔꯒ ꯑꯃ ꯄꯤꯌꯦ ꯑꯩꯉꯣꯟꯗꯀꯣ ꯕꯤꯔ ꯄꯔꯦ ꯑꯗꯨꯒꯅꯦ ꯑꯩꯅ ꯁ꯭ꯀꯨꯜꯁꯤꯗ ꯄꯨꯈꯔꯦꯀꯣ ꯑꯃꯨꯔꯀꯨꯜꯁꯦ ꯍꯧꯖꯤꯛꯇꯤ ꯃꯈꯨꯝ ꯈꯨꯝꯃꯦ
ꯇꯥꯡꯃꯅꯦ ꯑꯗ ꯃꯈꯨꯝꯗꯣ ꯍꯧꯖꯤꯛꯇꯤ ꯕꯣꯇꯜꯗꯧꯅ ꯈꯨꯝꯃꯤꯗꯅ ꯍꯥꯟꯅꯗꯤ ꯌꯣꯠꯀꯤ ꯑꯃ ꯈꯨꯝꯃꯛꯄꯗꯣ ꯈꯪꯕ꯭ꯔꯥ ꯄꯛꯂꯞ ꯐꯀꯠꯄꯤꯃ
ꯑꯩꯁꯤꯅ ꯑꯗꯨ ꯍꯦꯛꯇ ꯐꯛꯄ ꯉꯝꯃꯗꯧꯕ ꯏꯁꯇꯥꯏꯜꯁꯤꯗ ꯄꯨ ꯆꯠꯂꯦꯀꯣ ꯐꯛꯄꯁꯦ ꯉꯝꯗ꯭ꯔꯕ ꯑꯩꯁꯦ ꯌꯣꯡꯅ ꯌꯨꯕꯤ ꯀꯑꯣ ꯀꯣꯂ ꯀꯞꯄꯦꯔ ꯇꯧꯔꯥ ꯍꯜꯂꯑꯕ
ꯍ
ꯊꯛꯇ꯭ꯔꯦ ꯑꯗꯨꯝ ꯑꯩ ꯊꯛꯇꯕꯤ ꯑꯗꯨꯝ ꯄꯨ ꯂꯥꯛꯑꯦ ꯍꯥꯡꯗꯣꯛꯄꯁꯨꯦ ꯁꯦ ꯉꯝꯗꯅ ꯑꯩꯅ ꯑꯩꯁꯦ ꯐꯅ ꯌꯥꯝ ꯍꯣꯠꯅꯔꯦꯀꯣ ꯍꯥꯡꯇꯣꯛꯅꯕꯁꯦ ꯉꯝꯗ꯭ꯔꯦ
ꯍꯗꯅꯦꯦ
ꯍꯣꯏ ꯗꯦꯂꯤꯗ ꯍꯥꯜꯂꯒ ꯃꯆꯤꯟꯗꯨꯗ ꯑꯃ ꯑꯃ ꯌꯣꯠ ꯅꯃ ꯀꯨꯞꯁ ꯂꯥꯛꯄꯗꯣ
ꯎ ꯑ ꯇ ꯀꯄꯗꯣ
ꯑꯧ ꯑꯗꯨ ꯐꯒꯠꯄꯗꯣ ꯍꯩꯇ꯭ꯔꯕ ꯑꯩꯁꯦ ꯏꯁꯀꯦꯜ ꯑꯃ ꯐꯛꯇꯧ ꯇꯧꯋꯤ ꯉꯝꯗꯦ ꯐꯥꯟꯕꯁꯤꯗ ꯑꯃꯨꯛ ꯊꯝꯃꯒ ꯐꯀꯠ ꯇꯧꯗꯧꯤ ꯉꯝꯗꯦ ꯑꯗꯨꯁꯨ ꯑꯩ ꯑꯩꯅ ꯉꯝꯃꯛꯇꯗꯅ ꯏꯃꯥꯟꯅꯕꯤꯗ ꯑꯃꯨꯛ ꯄꯤꯁꯜꯂꯦꯅ ꯅꯪ ꯁꯤꯗ ꯐꯔꯛꯑꯣꯕꯅꯦ ꯊꯛꯃꯤꯟꯅꯁꯤꯒ ꯍꯥꯏ ꯃ ꯎ ꯊꯛꯄꯖ
ꯌ ꯌ ꯀꯣꯂ ꯀꯥꯄꯤꯤ ꯑꯗꯨꯅꯤ ꯇꯧꯏꯗꯦ
ꯑꯗꯨꯝ ꯕ꯭ꯔꯦꯛ ꯂꯣꯏꯈ꯭ꯔꯦ ꯐꯪꯅꯕ ꯍꯣꯠꯅꯔꯤꯀꯥꯟꯗ ꯑꯗꯨꯝ ꯌꯨꯝꯗ ꯄꯨ ꯂꯥꯛꯑꯦ ꯑꯩ ꯌꯨꯝꯗ ꯐꯠꯇꯣꯛꯑꯦ ꯌꯨꯝꯗꯗꯤ ꯑꯗꯨꯅ ꯐꯛꯅꯕꯗꯣ ꯑꯗꯨ ꯑꯗꯨꯒꯨꯝꯕ ꯐꯛꯅꯕ ꯑꯃ ꯇꯣꯉꯥꯟꯅ ꯂꯩꯗꯅ
ꯍꯣꯏꯅꯦ ꯁꯀꯨꯇꯤ ꯑꯗꯨꯧ ꯄꯝꯕꯗꯣ ꯄꯅꯥ ꯄꯥꯝꯕꯗꯣ
ꯍ ꯍꯣꯏ ꯍꯣꯏ ꯑꯗꯨꯏ ꯂꯩꯑꯕꯀꯣ ꯑꯗꯨꯅ ꯄꯨꯜꯂꯞ ꯐꯒꯠꯂꯒ ꯑꯩꯅ ꯌꯨꯝꯗ ꯍꯛꯇꯣꯛꯈ꯭ꯔꯦ
ꯃꯃꯅꯠꯇ꯭ꯔꯦ
ꯄꯨꯕ ꯄꯨꯔꯒ
ꯅꯪꯅꯒꯗꯕꯁꯤꯗꯤ ꯑꯩ ꯈꯪꯉꯤ
ꯍꯥꯥ
ꯐꯪꯉꯗꯤ ꯅ ꯈꯥꯡꯅ ꯂꯥꯛꯑꯒꯗꯕꯁꯦ
ꯑꯧ ꯑꯁ ꯌꯨꯝꯁꯤꯕꯨ ꯌꯧꯔꯗꯤ ꯑꯩꯅ ꯈꯜꯂꯤꯁꯦ ꯌꯨꯝ ꯌꯧꯔꯗꯤ ꯊꯛꯑꯅꯦꯅ
ꯑꯥꯎꯕꯤꯗ
ꯑꯩ ꯆꯥꯛꯈꯤꯕꯗꯨꯒꯤꯅꯦ ꯑꯩ ꯍꯧꯖꯤꯛꯐꯥꯎ ꯀꯥꯎꯗ꯭ꯔꯤꯁꯦ
ꯑꯥꯎ ꯃꯅꯤ ꯁꯅ ꯁꯦꯃꯤꯅꯤꯀꯣ ꯃꯥꯗꯦ
ꯎꯝ
ꯃꯥꯥꯏꯒꯤ ꯃꯅꯝ ꯑꯃ ꯌꯥꯎꯕꯅꯦ ꯀꯣꯐꯤ ꯃꯅꯝꯒꯤ ꯇꯥꯏꯞ ꯑꯃ ꯀꯔꯤ ꯍꯥꯏꯅꯤ
ꯍꯣꯏ ꯈꯪꯗꯦ ꯌꯥꯝꯅ ꯃꯃꯅꯝꯃꯝ ꯅꯝꯃꯦꯕ
ꯂꯝꯝꯕꯜ ꯑ ꯃꯀꯒꯤ ꯋꯥꯔꯤ ꯖꯤ ꯍꯖꯥ ꯑꯃꯒꯗ ꯑꯝꯇ ꯐꯪꯉ
ꯌꯣꯡꯅ ꯌꯨꯕꯤ ꯀꯣꯟꯕ ꯋꯥꯔꯤ ꯂꯩꯇ꯭ꯔꯣ ꯅꯪꯒꯤꯗꯤ
ꯂꯩꯒꯦꯗ ꯑꯩꯒꯤꯗꯤ ꯑꯩꯗꯤ ꯍꯛꯆꯥꯡ ꯅ ꯄꯨꯔꯛꯄ ꯅꯀꯣ
ꯑꯥ ꯑꯗ ꯑꯗꯩ ꯅꯪ ꯆꯥꯔꯛꯄ꯭ꯔꯥ ꯈꯪꯗꯦ ꯑꯩꯈꯣꯏꯗꯤ ꯎꯆꯤ ꯃꯊꯤ ꯀꯧꯔꯛꯑꯦ ꯑꯆꯥꯄꯣꯠ ꯑꯃ ꯂꯩꯕꯅꯦ
ꯑ ꯃꯔꯤ ꯀꯅꯦ ꯃꯇꯨꯝ ꯃꯇꯨꯝ ꯇꯥꯕ ꯍꯩ ꯌꯦꯛꯄꯗꯣ ꯃꯀꯕꯔꯗ ꯍꯩ ꯃꯌꯥꯝ ꯌꯦꯛꯄꯗꯣ ꯁꯤꯃꯤ ꯊꯀ ꯍꯔ ꯄꯅ ꯑꯣꯏꯖ ꯑꯗꯨꯗꯥ ꯎ
ꯑꯗꯩ ꯎꯆꯤ ꯃꯊꯤ ꯃ ꯑꯃꯁꯁꯨ ꯂꯩꯕꯅꯦ
ꯍ ꯑꯗꯨꯝ ꯑꯩꯈꯣꯏꯅ ꯆꯥꯕꯗꯣ ꯈꯨꯅꯥꯎꯕꯤ ꯑꯃꯨꯛ ꯈꯨꯅꯥꯎꯕꯤ ꯇꯪꯈꯥꯏꯃꯨꯛ ꯆꯥꯎꯕ ꯈꯪꯗꯦ ꯃꯀꯛ ꯃꯀꯛ ꯑꯣꯏꯕꯗꯣ
ꯑꯣ ꯃꯈꯀꯛ ꯃꯀꯨ ꯑꯣꯏꯕ ꯌꯦꯟ ꯃꯕꯁꯤ ꯆꯥꯛ ꯃꯥꯟꯕ ꯑꯃ ꯂꯩꯕꯅꯦ
ꯑꯗꯩꯗꯤ ꯃꯣꯔꯦꯒꯤ ꯑꯆꯧꯕꯄ ꯌꯥꯝ ꯐꯪꯉꯝꯃꯤꯗꯀꯣ ꯉꯍꯥꯎꯋꯥꯏꯗꯤꯦ
ꯍꯉꯃꯦ
ꯀꯔꯤ ꯀꯔꯤ ꯃꯣꯔꯦꯒꯤꯔꯥ ꯈꯪꯗ꯭ꯔꯦ ꯅꯃ ꯀꯣꯝꯂꯥ ꯃꯀꯨ ꯍꯩꯔ ꯍꯩꯟ ꯆꯝꯄ꯭ꯔꯥ ꯃꯀꯨ ꯍꯥꯏꯕ꯭ꯔꯥ ꯀꯣꯝꯂꯥ ꯃꯀꯨ ꯍꯥꯏꯕ꯭ꯔꯥ ꯑꯃ ꯍ꯭ꯋꯥꯏꯠ ꯑꯣꯏꯔꯤ ꯑꯣꯏꯔꯤ ꯇꯧꯔꯒ ꯂꯥꯛꯄꯗꯣ ꯈꯪꯕ꯭ꯔꯥ ꯁꯨꯝ ꯎꯝꯃꯒꯥꯟꯗ ꯁꯨꯝ ꯁꯤꯜꯂꯛꯄꯗꯣ
ꯈꯪꯗꯦ
ꯆꯝꯕ꯭ꯔꯝ ꯃꯀꯨ ꯍꯥꯏꯕ꯭ꯔꯥ ꯆ ꯆ ꯆꯝꯕꯔꯥ ꯀꯣꯝꯂꯥ ꯃꯀꯨ ꯍꯥꯏꯕ꯭ꯔꯥ ꯍꯥꯎ ꯎꯅꯤ ꯍꯥꯏꯕ ꯑꯗꯨꯗꯣ
ꯑꯗꯨ ꯍꯥꯎꯕꯅꯦ
ꯑꯗꯨꯒꯤꯗꯤ ꯀ ꯀꯩ ꯂꯩꯔꯦ ꯑ ꯍꯩꯅꯧ ꯌꯦꯛꯄꯗꯨꯗꯤ ꯈꯥꯝꯕ ꯍꯩꯅꯧꯑꯌꯦ ꯍꯩꯀ꯭ꯔꯨ ꯌꯦꯛꯄ ꯃꯅꯝꯗꯣ ꯈꯔ ꯅꯝꯊꯤꯕꯅꯤ
ꯍꯣꯏꯅꯦ ꯈꯪꯉꯤꯅꯦ ꯑꯣꯏꯅꯝꯕꯅꯤꯅꯦ ꯑꯗꯨꯖꯨ ꯍꯦꯛ ꯀꯨ ꯌꯦꯛꯄꯗꯨꯖꯨ
ꯊꯝꯊꯤ ꯄꯝꯊꯤꯕꯅꯦ ꯑꯗꯨꯗꯣ
ꯑꯗꯒꯤ ꯑ ꯍꯖꯥꯝ ꯗꯣ ꯈꯪꯗ꯭ꯔꯣ ꯁꯥꯡꯅ ꯏꯁꯇꯤꯛ ꯅꯪꯗꯧ ꯇꯧꯕꯗꯣ
ꯑ ꯀꯩꯅꯣꯒ ꯁꯥꯟꯅꯄꯣꯠꯀ ꯍꯦꯛ ꯍꯥꯞꯄꯗꯨꯔꯥ
ꯑꯣ ꯍꯣ ꯍꯣꯏ ꯆꯦꯗꯔ ꯀꯩꯅꯣ ꯌꯣꯝꯕꯗꯨ
ꯑꯁ ꯑꯗꯨꯗꯣ ꯆꯐꯨ ꯃꯆꯥ ꯍꯥꯞꯄꯤ ꯑꯃ ꯊꯣꯛꯑꯝꯃꯦꯕꯀꯣ ꯉꯍꯥꯋꯥꯏ
ꯑꯥ
ꯂꯩꯄꯥꯛꯀꯤ ꯆꯐꯨꯗꯣ ꯏꯁꯤꯡ ꯗꯣꯔꯣꯞ ꯑꯃꯈꯛ ꯆꯟꯗꯣꯏꯅꯦꯀꯣ ꯂꯩꯔꯤꯅꯤ ꯆꯐꯨ ꯃꯆꯥꯗꯣ ꯄꯥꯝꯕꯒꯤ ꯐꯖꯥꯝꯗꯨꯗꯤ ꯍꯥꯎꯇꯦꯗꯅ
ꯑꯗꯥꯥꯉꯣꯅ ꯍꯥꯎꯅꯦ ꯍꯥꯏꯔ ꯃꯍꯥꯎꯗꯤ ꯆꯠꯂꯣꯍꯦꯠ
ꯍꯥꯎꯇꯦ ꯑꯩ ꯍꯥꯎꯇꯦ ꯑꯩꯗꯤ ꯆꯐꯨ ꯃꯆꯥ ꯄꯥꯝꯕꯩ ꯂꯩ ꯆꯥꯝꯗꯣ ꯂꯪꯊꯣꯛꯀꯦ ꯗꯧꯏꯅꯦ ꯆꯐꯨ ꯃꯆꯥ ꯂꯧꯍꯧꯔꯣꯏ
ꯍꯥꯎꯇꯦ ꯌꯥꯏ
ꯊꯧꯔꯤꯗꯨꯗꯤ ꯆꯥꯔꯛꯄ꯭ꯔꯥ
ꯕꯔꯝ ꯄꯔꯣ ꯄꯔꯣ
ꯍꯣ ꯍꯣ ꯍꯣꯏ ꯒ꯭ꯔꯤꯟ ꯃꯆꯨꯞ ꯄꯤꯡ ꯃꯆꯨ ꯌꯦꯂꯣ ꯃꯆꯨꯒ ꯂꯩꯕꯗꯣ
ꯑꯗꯨ ꯐꯪꯈꯤꯗ꯭ꯔꯦ ꯑꯣ ꯅꯥꯕ
ꯀꯥꯏ ꯀꯥꯏ ꯆꯈꯖꯥꯅꯣ ꯗꯣꯏꯅꯤ ꯍꯥꯎꯕꯅꯦ ꯍꯥꯏꯕ ꯑꯗꯨꯗꯣ
ꯑꯥꯎꯕꯅꯦ ꯑꯗꯨꯁꯨ ꯑꯣꯏꯅꯝꯕꯅꯦꯑꯕ
ꯎꯝ
ꯒꯔꯧ ꯒꯔꯧ ꯁꯥꯏꯔ ꯌꯥꯕꯅꯦ ꯍꯥꯏꯕ
ꯑꯗꯩꯗꯤ ꯌꯥꯔꯤ ꯅꯞꯄꯤ ꯑꯃ ꯂꯩꯕꯗꯣ ꯈꯪꯕ꯭ꯔꯥ ꯌꯦꯜꯣ ꯃꯠ
ꯌ ꯌꯣꯕꯤꯒꯤꯗꯣ ꯅꯠꯇ꯭ꯔꯣ
ꯋꯣꯕꯤꯒꯤ ꯃꯌꯥꯝ ꯌꯥꯎꯕꯗꯣ
ꯃꯣꯢꯍꯣꯏ ꯍꯥꯎ ꯄꯅꯦ ꯑꯗꯨꯖꯨ
ꯊꯨꯝꯃꯦ
ꯍꯨꯝꯕꯅꯦ ꯑꯦ ꯅꯞꯄꯨ ꯅꯞꯈ꯭ꯔꯗꯤ ꯆꯩꯊꯦꯝ ꯑꯃ ꯄꯥꯏ ꯀꯣꯟꯅꯕꯤꯅꯤ ꯀꯩꯅꯣ
ꯌꯥꯔꯣꯏ ꯅꯞ ꯂꯩꯕꯅꯤ ꯍꯥꯏꯕ
ꯂꯩꯒꯅꯦ
ꯑꯗꯨ ꯁꯦꯠꯂ ꯆꯥꯕꯒꯤ ꯌꯥꯝ ꯅꯨꯡꯉꯥꯏꯕꯗꯤ ꯈꯨꯠꯅ ꯀꯀꯩ ꯆꯤꯛ ꯌꯥꯅ ꯆꯤꯛꯄ ꯌꯥꯗ꯭ꯔꯦ ꯃꯥꯒꯤ ꯑꯀꯣꯏꯕꯗ ꯂꯣꯏꯅꯃꯛ ꯀꯩꯅꯣꯅ ꯀꯥꯇꯤꯅ ꯆꯞꯊꯠꯄ ꯑꯗꯨꯒ ꯁꯌꯦꯁꯁ ꯂꯥꯎ ꯁꯦꯠꯄ
ꯑꯣ ꯑꯗꯨꯒ ꯆꯥꯕ ꯄꯥꯏꯔꯒ
ꯌꯦꯁ ꯇꯠ ꯇꯠ ꯆꯤꯛꯑꯗ
ꯇꯔꯒꯤ ꯅꯪ ꯂꯣꯏ ꯈꯪꯕꯅꯤ ꯈꯪꯉꯦ
ꯑꯩ ꯑꯗꯨꯃꯥꯏꯟ ꯆꯥꯔꯛꯑꯦꯕ ꯀꯥꯇꯤꯅ ꯆꯞꯊꯠꯂ
ꯑꯁ ꯑꯍꯥꯎ ꯑꯍꯥꯎꯕ ꯌꯥꯝ ꯂꯩꯔꯝꯕꯅꯦ ꯊꯥꯏꯅ ꯑꯆꯥꯄꯣꯠ ꯍꯧꯖꯤꯛꯇꯤ ꯑꯝ ꯐꯪꯒꯤꯗꯦ ꯍꯧꯖꯤꯛꯀꯥꯟꯖꯤ ꯄꯨꯔꯥ ꯃꯑꯣꯡ ꯇꯧꯒꯔꯦ ꯗꯕꯣ
ꯎꯀꯥꯟꯗꯗ ꯐꯪꯗ꯭꯭ꯔꯔꯤ
ꯃꯣ ꯂꯣꯏ ꯄꯁꯂ ꯐ ꯍꯥꯠꯇꯅꯦ ꯁꯤ ꯌꯥꯝ
ꯑꯆꯥꯄꯣꯠꯠꯇ ꯍꯩꯗꯣ ꯃꯣꯏꯗꯤ ꯃꯥ ꯚꯦꯀ꯭ꯌꯨꯝ ꯁꯤꯜ ꯍꯥꯏꯗꯣꯏꯔꯥ ꯂꯣꯏꯅꯃꯛ ꯅꯨꯡꯁꯤꯠ ꯀꯥꯗꯕꯤꯗ ꯆꯨꯞꯁꯜꯂꯒ ꯂꯥꯛꯄꯗꯣ
ꯑꯣ
ꯑꯗꯨꯗ ꯅꯣꯏ ꯌꯦꯂꯣ ꯃꯆꯨ ꯑꯣꯏ ꯑꯣꯏ ꯂꯥꯛꯏꯗꯅ ꯑꯗꯨꯃꯥꯏꯅ ꯇꯧꯕ ꯀꯥꯡꯕꯨꯗꯨꯗꯤ
ꯑꯣ
ꯦꯍꯔꯤ ꯇ ꯑꯃ ꯍꯥꯎꯍ ꯀꯅꯦ ꯑꯗꯨ ꯇꯔꯥꯥꯎ ꯀꯗꯣ
ꯑ ꯑꯩꯅ ꯅꯪꯒꯤ ꯑꯃ ꯊꯤꯜꯂꯝꯕ ꯑꯆꯥꯄꯣꯠ ꯀꯔꯤ ꯅꯪꯅ ꯑꯃ ꯆꯥꯒꯦ ꯇꯥꯒꯦ ꯍꯥꯏꯕꯗꯣ
ꯑ ꯀꯩ ꯔꯥꯏꯁ ꯀꯦ
ꯀꯦ ꯀꯧꯗꯣ
ꯑꯩꯈꯣꯏꯗꯤ ꯑꯗꯨ ꯔꯥꯏꯁ ꯀꯦꯛ ꯇꯧꯋꯦ
ꯑꯗꯨ ꯁꯤꯗ ꯁꯤꯦ
ꯆꯦꯡ ꯆꯦꯡꯗꯤ ꯊꯥꯔꯝꯗꯦ ꯃꯣꯏ ꯏ ꯗꯦꯟ ꯊꯥꯕꯗꯨꯗ ꯀꯩꯅꯣ ꯊꯥꯏ ꯃꯣꯏꯗꯥ ꯊꯥꯏ
ꯃꯣꯏꯗ ꯍꯅ ꯇꯧꯔꯝꯃꯅꯤꯟꯗ ꯂꯏꯁ
ꯍꯣꯏ ꯗꯥꯑꯒ ꯅꯪ ꯀꯩꯀꯩ ꯘꯤ ꯆꯪꯉꯦꯗ
ꯍꯥ
ꯑꯦ ꯀꯩꯅꯣꯗꯨꯣ ꯆꯪꯕꯗꯣ ꯃꯣꯏꯗꯥꯅꯦ
ꯎꯘꯤ ꯆꯪꯗꯦ ꯌꯦꯦꯔꯨꯝꯅꯦ ꯕꯦꯀꯤꯡ ꯄꯥꯎꯗꯔꯅꯦ
ꯦꯛꯀꯤꯡ ꯄꯥꯎꯗꯔꯅꯦꯕ
ꯑ ꯑꯗꯨꯗꯤ ꯁꯨꯒꯔ ꯁꯤꯔꯞꯀ ꯁꯨꯒꯔ ꯁꯤꯔꯞꯇꯨꯗꯤ ꯑꯗꯨꯝ ꯆꯤꯅꯤ ꯊꯤꯜꯍꯜꯂꯣꯏꯔꯦꯅ
ꯕꯦꯀꯤꯡ ꯄꯥꯎꯗꯔꯗ ꯇ꯭ꯔꯉꯅ ꯍꯥꯡꯕꯗꯣ ꯍꯥꯏꯗꯤ ꯃꯥꯔꯤꯕꯣ ꯁꯤ ꯏꯃꯥꯟꯅꯕ ꯑꯃꯝ ꯍꯪꯕꯅꯦꯕ
ꯑꯥ
ꯑ ꯃꯥꯗꯤ ꯕꯦꯀꯤꯡ ꯄꯥꯎꯗꯔꯗ ꯍꯥꯏꯔꯤꯁ ꯀꯩꯅꯣꯗꯣ ꯃꯥꯜꯂꯕꯖꯥꯅꯦꯕ ꯕꯦꯀꯤꯡ ꯀꯩꯅꯣꯗꯣ ꯑꯁ ꯏꯁꯤꯡꯗꯣ ꯊꯥꯗ ꯅ ꯇꯔ
ꯂꯤꯁꯇ
ꯏꯁꯤꯡ ꯂꯨꯕꯗꯧ ꯊꯥꯗꯕꯥꯎ ꯂꯩꯕꯅꯤꯅꯦ
ꯕ꯭ꯂꯂꯤꯆꯤꯡꯤꯡ ꯄꯥꯎꯗꯔ
ꯣꯗ ꯃꯥꯜꯂꯖꯥꯅꯦꯕ ꯃꯥ ꯍꯥꯏꯅꯤꯅꯦꯀꯣ ꯆꯣ ꯑꯗꯨꯗꯤ ꯀꯩꯅꯣꯉꯣ ꯋꯥꯇꯔ ꯁꯥꯏꯁꯉꯣ ꯑꯗꯨꯒ ꯑꯗꯨꯝ ꯂꯩꯔꯝꯒꯅꯤ ꯃꯣꯏ ꯀꯁꯨꯅ ꯍꯥꯏꯕꯅꯦ
ꯊꯥ ꯁꯥ ꯆꯥꯔꯗꯤ ꯑꯩꯗꯤ ꯑꯗꯨꯝ ꯊꯦꯡꯅꯔꯅꯤ ꯗꯣꯛꯇꯔꯗ
ꯑꯩ ꯑꯗꯨꯕꯨ ꯍꯥꯏꯕ ꯅꯠꯇꯦ ꯀꯦꯛ ꯁꯥꯕꯗꯣ ꯍꯥꯞꯄꯗꯣ ꯍꯥꯏꯕꯅꯦꯅ ꯍꯥꯏꯔꯦ ꯑꯗꯨ ꯑꯣ ꯍꯥꯏ ꯍꯣꯏ ꯐꯃ ꯀꯦꯈꯣ ꯑꯃꯨꯛ ꯇꯧꯔꯛꯑꯣ ꯅꯪ ꯇꯧꯔꯛꯑꯣ